ꯇꯥꯏꯌꯦ ꯇꯌꯦ
ꯀꯩꯅꯣꯝ ꯍꯥꯏꯍꯧꯗ꯭ꯔꯦꯅ ꯐꯣꯟꯗꯨ ꯀꯣꯜ ꯕꯦꯛ ꯇꯧꯔꯛꯏꯅꯤꯅꯦ ꯀꯩꯅꯣ ꯍꯤꯟꯖꯥꯡꯒꯤ ꯁꯨꯡ ꯋꯥꯔꯤꯩ ꯁꯥꯟꯅꯕꯗ ꯑꯩ ꯅꯪꯉꯣꯟꯗ ꯍꯥꯏꯒꯦ ꯇꯧꯔꯒ ꯀꯥꯎꯗꯨꯅ ꯇꯧꯔꯛꯇ꯭ꯔꯦ ꯀꯩꯅꯣꯅꯦ ꯎꯝ ꯅꯪ ꯗ꯭ꯔꯥꯒꯣꯟ ꯐ꯭ꯔꯨꯠ ꯍꯧꯋꯦ ꯑꯗꯣ ꯑꯩꯗꯣ ꯆꯔꯥꯗꯣ ꯅꯪꯒꯤ ꯃꯆꯨꯗꯣ ꯅꯪꯒ ꯑꯃꯨꯛ ꯅꯪ ꯍꯥꯏꯗ ꯁꯨ ꯑꯅꯤ ꯑꯍꯨꯝ ꯁꯨꯏꯌꯦꯅ ꯍꯥꯏꯐꯦꯠ ꯍꯥꯏꯈꯤꯕꯗꯣ ꯑꯩꯗꯣ ꯆꯔꯥꯗꯣ ꯄꯥꯝꯕ ꯑꯗꯣ ꯆꯥꯔꯥꯗꯣ ꯍꯧꯖꯤꯛ ꯇꯣꯂꯣ ꯂꯧꯕꯗꯣ ꯌꯥꯗꯣꯔꯤꯕ꯭ꯔꯥ ꯑꯗꯨ ꯀꯃꯥꯏꯅ ꯇꯧꯕꯅꯣ ꯍꯪꯒꯦꯅ ꯇꯧꯔꯛꯏꯅꯤꯅꯦ ꯀꯃꯥꯏꯅ ꯊꯥꯕꯩ ꯅꯤꯌꯣꯝꯗꯨꯁꯨ ꯑꯩꯁꯨ ꯐꯖꯅ ꯈꯪꯗꯕ
ꯀꯊꯠꯂꯒꯅꯦ ꯑꯗꯨꯝ ꯄꯤꯔꯛꯀꯦꯕ ꯄꯤꯔꯛꯄꯕꯨꯗꯤ ꯄꯥ ꯂꯩꯦ ꯍꯧꯖꯤꯛ ꯍꯧꯖꯤꯛ ꯄꯥꯟꯕ ꯍꯧꯔꯦꯕ ꯃꯥꯁꯦ ꯑꯩꯈꯣꯏꯒꯤ ꯄꯥꯟꯗꯦ ꯑꯥ ꯄꯥꯟꯗꯦ ꯄꯥꯟꯗꯦ ꯇꯧꯔꯝꯕꯗꯣ ꯃꯥ ꯃꯍꯩ ꯌꯥꯅꯤ ꯁꯥꯔꯛꯑꯦꯕ ꯃꯍꯩ ꯃꯄꯥꯟ ꯁꯥꯔꯛꯑꯦ
ꯑꯥ ꯑꯗ ꯑꯩꯗꯤ ꯃꯥ ꯊꯥꯕꯒꯤ ꯅꯤꯌꯣꯝꯗꯨ ꯅꯤꯌꯣꯝꯗꯣ ꯈꯪꯗꯦꯅꯦ ꯀꯃꯥꯏꯅ ꯇ ꯇ ꯊꯥꯈꯤꯅꯦ ꯐꯖꯅ ꯈꯪꯗꯦꯅꯦ ꯃꯌꯥꯝꯅꯁꯨ ꯄꯨꯗ ꯇꯧꯔꯛꯇ꯭ꯔꯣ
ꯇꯧꯋꯦ ꯇꯧꯋꯦ ꯀꯥꯟꯅꯕꯗꯣ ꯈꯪꯕꯗ ꯎꯝ ꯇꯥꯡꯁꯨ ꯌꯥꯝ ꯇꯥꯡꯉꯤꯗꯅ
ꯎꯝ ꯅꯗꯣ ꯀꯃꯥꯏ ꯀꯃꯥꯏ ꯊꯥꯒꯦꯅ ꯈꯛꯇ ꯈꯪꯉꯗꯤ ꯅꯣꯂꯦꯖ ꯑꯁꯨ ꯈꯛꯇꯪ ꯍꯥꯏꯔꯛꯑꯣ ꯑꯩꯉꯣꯟꯗ
ꯊꯥꯕ ꯍꯥꯏꯁꯦ ꯀꯩꯅꯣꯅꯤ ꯃꯥꯏ ꯃꯁꯥꯁꯦ ꯎꯝ ꯑꯩꯈꯣꯏ ꯑꯩꯈꯣꯏ ꯑꯩꯈꯣꯏꯒꯤ ꯍꯧꯔꯤꯁꯤ ꯑꯗꯨꯗꯒꯤ ꯑꯗꯨꯣ ꯃꯁꯥꯁꯦ ꯀꯛꯑꯅꯤꯗꯅ ꯀꯒ ꯃꯥꯖꯦ ꯌ ꯆꯟꯕꯤꯔꯅꯤ ꯈꯔ ꯃꯐꯝ ꯖꯒꯥ ꯑꯃꯗ ꯅꯪꯅ ꯒꯝꯂꯥ ꯦꯔ ꯦꯔ ꯌꯨꯝꯁꯤꯟꯕꯤꯔꯅꯤ ꯑꯗꯨꯒ ꯍꯧꯒꯠꯂꯛ ꯑꯍꯥꯟꯕꯗꯤ ꯑꯗꯨꯝ ꯍꯧꯒꯠꯆꯔꯅꯤꯗꯅ ꯑꯗꯣ ꯃꯥꯁꯦ ꯀꯩꯅꯣ ꯌꯥꯝ ꯇꯧꯋꯦꯕ ꯋꯥꯏꯜ ꯑꯣꯏꯕꯅꯦꯕ ꯍꯥꯏꯗꯤ ꯑ ꯃꯁꯥ ꯃꯔꯦꯡ ꯌꯥꯝꯅ ꯂꯣꯡꯕꯅꯦꯕ ꯑꯗꯣ ꯂꯣꯡꯕꯁꯦ ꯑꯩꯈꯣꯏꯅ ꯄꯪꯂ ꯈꯨꯡꯗ ꯂꯣꯡꯍꯟꯕꯁꯨ ꯌꯥꯗꯦꯕ ꯃꯥꯒꯤ ꯑꯃ ꯍꯥꯏꯗꯤ ꯅꯤꯌꯣꯝ ꯈꯔ ꯂꯩꯔꯤꯕ ꯂꯣꯡꯉꯦ ꯂꯣꯡꯉꯦ ꯀꯥꯏꯅ ꯆꯥꯎꯔꯛꯑꯦ ꯆꯥꯎꯔꯛꯑꯦ ꯀꯥꯏꯅ ꯍꯦꯛꯇ ꯀ ꯅꯧ ꯅ ꯉꯝꯕ ꯌꯥꯗꯦ ꯄꯥꯜꯂꯣꯏꯗꯣꯏꯅꯦꯕ ꯈꯣꯛꯁꯦ ꯄꯥꯝꯕꯤꯁꯦꯔꯨꯠ ꯆꯦ ꯆꯥꯎꯍꯟꯕ ꯍꯥꯏꯇꯥꯔꯦꯅꯦ ꯍꯥꯏꯗꯤ ꯃꯁꯥꯗꯣ ꯂꯣꯡꯊꯣꯛꯑꯗꯤ ꯑꯩꯏ ꯆꯠꯈ꯭ꯔꯦꯗꯅ
ꯍꯣꯏ
ꯑꯗꯨꯅ ꯃꯥꯗꯨ ꯑꯗꯨꯝ ꯃꯇꯣꯟꯗ ꯆꯠꯇꯅꯕ ꯄꯥꯝꯕꯤ ꯆꯥꯎꯔꯒꯗꯤ ꯃꯁꯥ ꯐꯔꯦ ꯃꯁꯥ ꯐꯔꯒꯗꯤ ꯃꯍꯩꯗꯨ ꯌꯥꯟꯕ ꯉꯝꯃꯤꯗꯅ ꯄꯥꯝꯕꯤꯗꯨ ꯄꯤꯛꯍꯟꯗꯕ ꯑꯗꯨꯅ ꯄꯥꯝꯕꯤ ꯄꯤꯛꯅꯕ ꯀꯩꯗꯧꯒꯦ ꯍꯥꯏꯕ ꯀꯥꯟꯗ ꯑꯅꯧ ꯑꯅꯧꯕ ꯃꯁꯥ ꯂꯣꯡꯊꯣꯔꯛꯄ ꯃꯌꯥꯝꯁꯦ ꯑꯩꯈꯣꯏꯅ ꯊꯝꯐꯝ ꯊꯣꯛꯄ ꯑꯃ ꯑꯅꯤ ꯊꯝꯃꯒ ꯑꯇꯩꯗꯤ ꯁꯨꯝ ꯁꯨꯝ ꯀꯛꯊꯠꯄꯤꯕ ꯁꯨꯝ ꯁꯨꯝ ꯀꯛꯊꯠꯄꯤꯕ ꯑꯗꯨꯒ ꯑꯃꯨꯛ ꯄ꯭ꯂꯁ ꯀꯩꯗꯧꯔꯦ ꯃꯥꯒꯤ ꯀꯩꯅꯣꯁꯦ ꯊꯥꯕꯒꯤ ꯈꯥꯖꯤꯟꯕꯁꯦ ꯆꯩꯁꯦ ꯃꯈꯣꯛ ꯃꯔꯤꯒ ꯌꯨꯡꯕꯤꯔꯒ ꯃꯥꯏ ꯉꯥꯙꯕ ꯁꯣꯃꯥꯏꯇ ꯑꯦ ꯃꯁꯥ ꯇꯥꯔꯛꯄꯗꯣ ꯉꯥꯊꯅꯕ ꯄꯦꯛ ꯄꯦꯛ ꯇꯦꯛꯈꯤꯗꯅꯕꯒꯤ ꯑꯗꯨꯃꯥꯏꯅ ꯁꯦꯝꯕꯤꯔꯅꯤ ꯇꯤꯡꯉꯒ ꯁꯦꯝꯒꯦꯁꯨ ꯌꯥꯏ ꯋꯥꯁꯦ ꯔꯥꯎꯟ ꯑꯣꯏꯅ ꯀꯥꯁꯤꯟꯕꯤꯒꯦꯁꯨ ꯌꯥꯏ ꯑꯗꯨꯃꯥꯏꯅ ꯇꯧꯔꯒ ꯑꯗꯨꯒ ꯑꯅꯧ ꯑꯅꯧꯕ ꯃꯁꯥꯁꯦ ꯁꯨꯝ ꯀꯛꯊꯠꯄ ꯑꯗꯣ ꯁꯤꯒꯤ ꯄ꯭ꯔꯣꯁꯦꯁꯁꯦ ꯍꯌꯦꯡ ꯄꯥꯜꯂꯛꯇ꯭ꯔꯤ ꯐꯥꯎꯅꯦꯕ ꯇꯧꯗꯣꯏꯁꯦ ꯈꯟꯕꯅꯦꯕ ꯃꯥꯥꯏ ꯃꯁꯥꯁꯦ ꯑꯗꯣ ꯑꯔꯤꯕ ꯖꯒꯥꯗꯨꯗ ꯃꯥꯒꯤ ꯂꯩꯁꯦ ꯁꯥꯠꯂꯛꯀꯗꯣꯏꯅꯦꯕ ꯑꯗꯣ ꯂꯩꯁꯦ ꯁꯥꯠꯂꯛ ꯑꯃ ꯇꯗ ꯑꯩꯈꯣꯏꯅ ꯑꯃꯨꯛ ꯃꯌꯥꯝ ꯁꯥꯠꯂꯦ ꯀꯥꯏꯅ ꯃꯌꯥꯝꯁꯦ ꯊꯝꯕ ꯑꯃꯨꯛ ꯌꯥꯗꯦ ꯑꯕ ꯁꯥꯠꯂꯤꯕ ꯂꯩꯁꯦ ꯎꯝ ꯃꯄꯥꯟꯁꯦ ꯑꯩꯈꯣꯏꯅꯁ ꯊꯥ ꯑꯝꯇ ꯑꯍꯨꯝ ꯃꯔꯤ ꯁꯥꯠꯂꯦ ꯈꯜꯂꯁꯦꯕ
ꯑꯥ
ꯄꯥꯟꯕꯕꯨꯗꯤ ꯂꯣꯏ ꯄꯥꯅꯦꯕꯀꯣ ꯑꯗꯨꯒ ꯄꯥꯟꯗꯣꯏꯁꯦ ꯄꯨꯡꯗꯣꯟꯃꯨꯛ ꯀ ꯆꯥꯎꯔ ꯂꯣꯏꯁꯤꯟꯕꯒꯤ ꯋꯥꯔꯤꯅꯤ ꯃꯌꯥꯝ ꯁꯥꯠꯄ ꯍ ꯐ ꯑ ꯊꯥꯎꯕꯗꯨꯗꯤ ꯑꯣꯏꯔꯔꯣꯏꯕ ꯍꯥꯏꯗꯤ ꯃꯥꯏ ꯃꯥꯏꯒꯤ ꯀꯩꯅꯣꯗꯣ ꯆꯤꯡꯅꯕ ꯍꯣꯠꯅꯔꯛꯄꯗꯅꯦ ꯄꯥꯝꯕꯤꯗꯨꯣ ꯑꯃꯈꯛꯇꯪꯗ ꯆꯥꯎꯖꯠ ꯆꯥꯎꯖꯒꯗꯕꯗꯣ ꯈꯣꯡꯒꯣꯠꯂꯥꯏ ꯆꯨꯕꯒꯨꯝꯕ ꯍꯥꯏꯇꯥꯔꯦꯅ ꯇꯧꯔ ꯂꯩꯗꯣꯏꯕ
ꯑ ꯑꯣ ꯑꯣ ꯃꯥꯗꯤ ꯍꯦꯛ ꯊꯥꯕꯒ ꯀꯌꯥꯝ ꯀꯨꯏ ꯂꯩꯔꯦ ꯄꯥꯟꯒꯦ ꯍꯥꯏꯁꯦ
ꯄꯥꯟꯕꯁ ꯍꯦꯛ ꯊꯥꯕꯒꯗꯤ ꯄꯥꯟꯗꯦ ꯆꯍꯤ ꯈꯔꯗꯤ ꯂꯩꯅꯤ ꯃꯥꯏ ꯃꯁꯥꯗꯣ ꯆꯥꯎꯈꯠꯅꯕ ꯂꯤꯁꯜꯂꯛꯅꯕ ꯍꯣꯠꯅꯕꯗ
ꯆꯍꯤ ꯑꯅꯤ ꯑꯍꯨꯝꯃꯨꯛꯀ ꯆꯪꯕ꯭ꯔꯕ
ꯑꯗꯨꯝ ꯆꯪꯉꯤ ꯑꯗꯨꯗꯕꯃꯥꯏꯂ ꯍꯥꯎꯅ ꯃꯍꯥꯎ ꯍꯥꯞꯐꯝꯝ ꯊꯣꯛꯄ ꯐꯖꯅ ꯍꯥꯞꯄꯤꯕ
ꯑꯥ ꯒꯝꯂꯥꯒꯨꯝꯕꯗꯗꯤ ꯊꯥꯔꯗꯤ ꯃꯗꯨ ꯌꯥꯝ ꯆꯥꯎꯕ ꯉꯝꯒꯗꯔꯥ ꯅꯠꯇ꯭ꯔꯒꯅ ꯂꯩꯕꯥꯛꯇ ꯊꯥꯕ ꯑꯗꯨꯅ ꯍ ꯑꯗꯨꯗ ꯀꯔꯝꯕ ꯎ ꯐꯅꯤꯌꯥ
ꯀꯪꯂꯥꯗ ꯊꯥꯕꯁꯨ ꯌꯥꯏ ꯑꯗꯨꯕꯨ ꯍꯦꯟꯅ ꯐꯕꯗꯤ ꯂꯩꯕꯥꯛꯅꯗꯤ ꯐꯔꯤꯅꯦꯕꯀꯣ ꯂꯩꯕꯥꯛꯅ ꯃꯌꯥꯝ ꯊꯥꯅꯔꯤꯅꯤꯅꯒꯤ ꯃꯥꯁꯦ ꯂꯩꯕꯥꯛꯁꯦ ꯇꯣꯡꯅ ꯇꯣꯡꯕꯤ ꯊꯣꯟꯕꯤꯗꯣꯏꯅꯦꯕ ꯃꯌꯥꯝꯗꯒꯤꯩ ꯈꯤꯇꯪ ꯇꯣꯡꯇꯛꯅ ꯑꯗꯨꯒ ꯎ ꯂꯩꯍꯥꯎ ꯐꯖ ꯍꯥꯞꯄꯤꯗ ꯑꯗꯨ
ꯑꯥ
ꯦꯟꯅ ꯑꯗꯨꯗ ꯊꯥꯕꯤꯕ ꯑꯗ ꯊꯥꯔꯒ ꯑꯣ ꯂꯩꯍꯥꯎꯗꯤ ꯍꯥꯞꯇꯕ ꯌꯥꯗꯦ ꯃꯥꯗꯤ ꯀꯩꯅꯣ ꯇꯧꯋꯦ ꯃꯥꯗꯣ ꯆꯥꯎꯈꯠꯄ ꯉꯝꯃꯣꯏꯗꯣꯏꯅꯦꯕ ꯈꯤꯇꯪ ꯃꯣꯏꯒꯤ ꯑ ꯑꯗꯨ ꯍꯧ ꯍꯧꯖꯤꯛꯇꯤ ꯀꯩ ꯀꯩꯅꯣ ꯈꯔꯁꯨ ꯊꯣꯛꯑꯦ ꯍꯥꯏꯕꯅꯤ ꯃꯣꯏꯒꯤ ꯃꯥ ꯍꯥꯞꯅꯕ ꯗ꯭ꯔꯥꯒꯟ ꯒ꯭ꯔꯨꯞꯨꯞꯇ ꯑꯥ ꯍꯥꯔ ꯍꯥꯔ ꯍꯣꯏ ꯍꯣꯏ
ꯑꯣ ꯃꯈꯣꯡꯗ ꯍꯥꯞꯇꯣꯏꯔꯣ ꯅꯠꯇ꯭ꯔꯒꯅ ꯄꯥꯝꯕꯤꯗ ꯇꯩꯕ ꯈꯣꯠꯄ ꯇꯧꯗꯣꯏꯔꯣ ꯄꯥꯝꯕꯤꯔꯤ ꯃꯥꯏ ꯃꯁꯥꯗꯣ
ꯑꯥ ꯑꯗꯣ ꯃꯣꯏꯁꯦ ꯍꯌꯦꯡꯋꯥꯏ ꯀꯩꯅꯣ ꯇꯧꯋꯦ ꯍꯥꯏ ꯂꯩꯁꯦ ꯄꯥꯜꯂꯛꯑꯒ ꯀꯩꯅꯣ ꯑꯃ ꯇꯧꯕꯗꯣ ꯎꯝ ꯑ ꯍꯣ ꯍꯣ ꯍꯣ ꯍꯣꯏ ꯑꯗꯨ ꯇꯧꯗꯣꯏꯅꯦ ꯑꯩꯌꯦ
ꯂꯔꯤꯛ ꯑꯩꯈꯣꯏꯒꯤ ꯃꯣꯏꯒꯤ ꯂꯥꯏꯔꯤꯛꯀ ꯑꯩꯈꯣꯏꯒꯤ ꯍꯥꯏꯐꯦꯠ ꯌꯨꯇꯨꯞꯇꯒ ꯑꯩꯅꯒ ꯁꯨꯝ ꯊꯦꯡꯅꯕꯒ ꯌꯥꯎꯋꯦꯕ ꯃꯣꯏꯦ ꯑꯗꯨꯃꯥꯏꯅ ꯇꯧꯋꯤ ꯁꯨꯝ ꯑꯩꯈꯣꯏꯅ ꯌꯦꯡꯁꯤꯜꯂꯨꯗꯕ ꯍꯥꯏꯇꯥꯔꯦꯅꯦ ꯊꯑꯣꯏꯅꯗꯤ ꯑꯗꯣ ꯍꯧꯖꯤꯛꯇꯤ ꯁꯦꯡꯅ ꯍꯥꯏꯕꯅꯤ ꯇꯤꯟ ꯊꯤ ꯍꯥꯏꯅꯤ ꯅꯤꯁ ꯇꯧꯅꯩ ꯍꯥꯏꯕ ꯑꯩꯈꯣꯏ ꯂꯩꯀꯥꯏꯗꯁꯨ ꯃꯧ ꯅꯍꯥꯁꯤꯡ ꯃꯣꯏꯗꯤ ꯄꯥꯝꯕꯤꯒꯁꯦ ꯑꯗꯨꯝ ꯋꯥꯜꯗꯒ ꯀꯥꯍꯟꯗꯅ ꯑꯩꯈꯣꯏ ꯂꯩꯕꯒ ꯌꯥꯎꯋꯦꯕꯀꯣ ꯌꯥꯝ ꯐꯖ ꯐꯖ ꯄꯥꯜꯂꯦꯅ ꯑꯗꯣ ꯃꯇꯝ ꯌꯥꯝ ꯆꯪꯕꯖꯥꯠꯔꯅ ꯑꯩꯅ ꯁꯨꯝ ꯈꯜꯂꯨꯕ ꯍꯥꯏꯇꯥꯔꯦ ꯑꯗꯣ ꯁꯨꯝ ꯆꯥꯕꯗꯨꯁꯨ ꯍꯛꯆꯥꯡꯗꯤ ꯐꯩꯗꯅꯠꯇ꯭ꯔꯒ ꯑꯩ ꯇꯥꯡꯁꯨ ꯇꯥꯡꯉꯤ ꯀꯦꯖꯤꯗ ꯐꯅꯥ ꯄꯤ ꯀꯩꯅꯣ ꯑꯩ ꯀꯩꯊꯦꯜꯗꯒꯤ ꯂꯥꯏ ꯀꯠꯄꯒꯤ ꯑꯃꯨꯛꯃꯨꯛ ꯑꯩꯈꯣꯏꯒꯤ ꯄꯨꯔꯅꯤꯃꯥꯒꯨꯝꯕ ꯅꯣꯡꯃꯄꯥꯟꯒꯨꯝꯕꯗ ꯑꯩꯈꯣꯏ ꯂꯥꯏ ꯑꯗꯨꯝ ꯀꯠꯂꯦꯕ ꯌꯨꯝꯒꯤ ꯑ ꯀꯞꯄ ꯀꯥꯟꯗ ꯂꯩꯌꯦꯕꯗꯣ ꯇꯥꯡꯕꯅꯤꯅꯦꯅ ꯂꯩ ꯌꯥꯝ ꯇ ꯁꯨꯝ ꯌꯦꯡꯅꯤꯡꯕ ꯍꯥꯏꯇꯥꯔꯦꯅꯦ ꯃꯌꯥꯝ ꯊꯥꯏ ꯑꯩ ꯏꯃꯥꯟꯅꯕꯤꯒꯤ ꯃꯌꯨꯝꯗ ꯗꯣꯂꯥ ꯀꯣꯏ ꯆꯠꯄ ꯀꯥꯟꯗꯅꯦ ꯃꯥꯏꯁꯨ ꯇꯧ ꯂꯩꯔꯝꯃꯦꯕ ꯑꯗ ꯁꯨꯝ ꯑꯩꯁꯨ ꯀꯩ ꯍꯥꯏꯅꯤ ꯕꯤꯠꯇꯣ ꯃꯥꯏ ꯕꯤꯠꯇꯨ ꯎꯕꯗ ꯑꯩꯁꯦ ꯑꯁ ꯑꯣꯏꯒꯗ꯭ꯔꯅꯦ ꯄꯥꯟ ꯗꯤ ꯀꯥꯏꯅ ꯋꯥꯈꯜꯗꯒ ꯑꯃꯨꯛ ꯁꯨꯝ ꯍꯣꯠꯅꯔꯒꯁꯨ ꯑ ꯃꯍꯤ ꯆꯥꯗꯗꯤ ꯇꯜꯂꯤ ꯀꯥꯏꯅ ꯈꯟꯕꯗꯣ ꯅꯤꯌꯣꯝꯗꯣ ꯀꯃꯥꯏꯅ ꯇꯧꯒꯦꯗꯣ ꯐꯖꯅ ꯈꯡ ꯉꯒꯥ ꯄꯥꯜꯍꯜꯂꯒꯦ ꯍꯥꯏ ꯇꯥꯔꯗꯤ ꯈꯣꯠꯅꯐꯝꯗꯤ ꯆꯪꯉꯤꯗꯅ ꯑꯗ ꯏꯃꯥꯟꯅꯕꯤꯒꯤ ꯃꯌꯨꯝ ꯃꯊꯛꯇ ꯗꯣꯂꯥꯟꯗ ꯇꯧꯔꯝꯃꯤ ꯄꯥꯝꯕꯤ ꯑꯅꯤ ꯑꯍꯨꯝ ꯇꯧꯔꯒ ꯃꯥꯗꯤ ꯀꯩꯅꯣꯗ ꯑꯩꯈꯣꯏꯒꯤ ꯕꯣꯔꯥꯒꯤ ꯆꯤꯔꯪ ꯍꯥꯏꯒꯗ꯭ꯔꯥ ꯑꯗꯨꯗꯨꯒ ꯇꯧꯔꯒ ꯍꯥꯔꯒ ꯐꯖꯅ ꯍꯥꯞꯄꯒ ꯌꯨꯡꯉꯒ ꯇꯧꯔꯝꯃꯦꯕ ꯑꯗ ꯑꯩꯅ ꯃꯥꯏꯗꯣ ꯄꯥꯟꯕ ꯎꯕꯗꯨꯗ ꯑꯁ ꯌꯥꯝꯅ ꯏꯟꯇꯔꯦꯁ ꯂꯩꯅ ꯃꯥ ꯇꯧꯔꯝꯕꯗꯨꯗ ꯑꯩꯅ ꯅꯪꯁꯨꯕꯨꯥꯟꯒ ꯟ ꯗ꯭ꯔꯅꯦꯁ ꯐꯖꯅ ꯁꯦꯝꯕꯤꯌꯨ ꯈꯣꯠꯄꯤꯌꯨ ꯄꯥꯅꯤ ꯈꯣꯠꯅꯤ ꯑꯗꯨꯝ ꯄꯥꯟꯕꯅꯦ ꯑꯩꯁꯨ ꯕꯤꯖꯤꯅꯦꯁ ꯁꯤꯗ ꯈꯔ ꯈꯔ ꯇꯧꯕ ꯌꯥꯕꯒꯤ ꯌꯨꯝꯒꯤ ꯃꯣꯏꯗꯤ ꯗꯣꯂꯥꯟ ꯃꯊꯛꯇꯣ ꯌꯥꯝ ꯄꯥꯛꯑꯦꯕꯀꯣ ꯀꯣ ꯃꯌꯨꯝ ꯃꯊꯛꯇꯣ ꯀꯥ ꯂꯩꯅꯗꯕꯒꯤ ꯈꯥꯖꯤꯟꯗꯕ ꯑꯃꯒꯤꯒꯤ ꯒ꯭ꯔꯥꯎꯟ ꯐ꯭ꯂꯣꯔꯗꯅ ꯃꯥ ꯂꯩꯔꯒ ꯃꯊꯛꯇꯅꯃꯥꯗꯤ ꯆꯤꯡꯒꯨꯝꯒꯁꯨ ꯌꯥꯝ ꯇꯧꯍꯧꯔꯤꯗ ꯌꯥꯝ ꯇꯧꯋꯦ ꯏꯃꯥꯟꯅꯕꯤꯗꯣ ꯑꯗꯨꯃꯥꯏꯅ ꯇꯧꯗꯅ ꯀꯩꯅꯣ ꯇꯧꯔꯒ ꯗ꯭ꯔꯥꯒꯣꯟ ꯐ꯭ꯔꯨꯠꯇꯣ ꯇꯥꯍꯧꯋꯦ ꯑꯗ ꯑꯩꯒꯤꯗꯤ ꯕꯤꯖꯤꯅꯦꯁꯃꯛ ꯅ ꯅꯠꯇ꯭ꯔꯒ ꯁꯨꯝ ꯁꯨꯝ ꯀꯤꯠꯆꯟ ꯒꯥꯔꯗꯦꯟ ꯑꯣꯏꯅ ꯃꯆꯥ ꯁꯨꯝ ꯌꯨꯝꯗ ꯁꯨꯝ ꯇꯦꯔꯦꯁ ꯂꯩꯗꯅꯀꯣ ꯌꯨꯝꯗꯒ ꯄꯥꯟꯖꯕꯒꯗꯣ ꯕꯤꯠꯇꯣ ꯑꯗꯨꯒꯤ ꯋꯥꯅꯤꯗ ꯌꯥꯝꯅ ꯆꯥꯎꯅꯦꯇ ꯐꯥꯝ ꯇꯧꯗꯅ ꯇꯧꯕꯕꯨꯗꯤ ꯌꯥꯕꯨꯗꯤ ꯌꯥꯕꯖꯏꯗ ꯑꯩꯈꯣꯏꯅ ꯉꯝꯗꯕꯩ ꯋꯥꯅꯦꯕ ꯐꯥꯝ ꯇꯧꯔꯏ ꯃꯌꯥꯝ ꯃꯅꯤꯄꯨꯔꯗ ꯑꯅꯧ ꯑꯅꯧ ꯍꯧꯖꯤꯛ ꯃꯌꯥꯝ ꯃꯅꯤꯄꯨꯔꯗ ꯗ꯭ꯔꯥꯒꯟ ꯐ꯭ꯔꯨꯠꯁꯦ ꯐꯥꯔꯝ ꯇꯧꯅꯕ ꯌꯥꯝ ꯌꯥꯎꯔꯦ ꯀꯩꯅꯣ ꯃꯩꯇꯩ ꯃꯆꯥ ꯃꯌꯥꯝ ꯑꯃ ꯑꯗ ꯑꯩꯗꯤ ꯍꯥꯟꯅ ꯑꯩꯈꯣꯏꯗꯤ ꯔꯥꯒꯜ ꯁꯦ ꯃꯁꯛꯄꯨ ꯁꯨꯞꯈꯪꯕꯨ ꯈꯪꯗꯦ ꯑꯗꯨꯝ ꯀꯩꯊꯦꯜꯗꯒꯗꯤ ꯀꯥꯕꯨ ꯀꯕꯨ ꯑꯗꯨꯝ ꯌꯣꯟꯕꯗꯤ ꯎꯔ ꯄꯣ ꯃ ꯃꯍꯥꯎ ꯈꯪꯅ ꯆꯥꯕ ꯈꯣꯠꯄꯗꯣ ꯀꯌꯥ ꯈꯪꯉꯨꯗꯦ ꯍꯥꯏꯇꯥꯔꯦꯅꯦ ꯑ ꯆꯥꯕꯀꯥꯟꯗ ꯍꯥꯎꯋꯦ ꯑꯗꯨꯣ ꯅꯪꯒꯤꯅ ꯃꯆꯨ ꯃꯆꯨ ꯌꯥꯝ ꯎꯏꯌꯦꯕꯀꯣ ꯌꯨꯇꯨꯨꯞꯇꯒ ꯌꯦꯡꯕꯗꯤ ꯑꯗꯨꯗ ꯅꯪꯒꯤꯗꯤ ꯃꯆꯨꯗꯤ ꯑꯅꯤ ꯁꯨꯏ ꯀꯗ ꯑꯩꯁꯦ
ꯁꯨꯏ ꯁꯨꯏ ꯀꯩꯅꯣꯗꯒꯤ ꯑꯣꯟꯂꯥꯏꯟꯗꯒꯤ ꯑꯩꯁꯨ ꯀꯛꯄꯅꯦ ꯑꯗꯨꯒ
ꯑꯥ
ꯎ ꯍꯥꯏꯔꯒ ꯃꯣꯏꯅ ꯄꯣꯔꯛꯑꯦ ꯄꯣꯔꯛꯑ ꯀꯥꯟꯗ ꯃꯆꯨ ꯃꯆꯨ ꯁꯨꯗꯣ ꯊꯥꯈꯤꯕꯅꯦꯕ ꯃꯣꯏꯗꯦ ꯄꯔꯄꯜ ꯌꯦꯂꯣ ꯍꯌꯦꯡ ꯈ
ꯑꯗꯣ ꯄꯥꯝꯕꯤ ꯄꯥꯜꯂꯤꯉꯩꯗꯗꯤ ꯀꯛꯄ ꯌꯥꯗꯦ ꯑꯗꯨꯒ ꯍꯥꯏꯕꯒ ꯍꯥꯏꯅꯗꯏꯅꯦ ꯃꯇꯣꯟ ꯃꯁꯥ ꯀꯔꯤ ꯀꯔꯤ ꯍꯥꯏꯅꯩꯗꯅꯦ
ꯑꯗꯨ ꯀꯩꯁꯨ ꯀꯥꯏꯗꯦ ꯀꯩꯁꯨ ꯀꯥꯏꯗꯦ ꯀꯛꯊꯠꯇꯣꯏꯅꯤ ꯃꯤ ꯃꯍꯩꯁꯨ ꯀꯛꯊꯠꯂꯤꯁꯤꯗꯤ ꯃꯥꯥꯏ ꯃꯥꯒꯤ ꯑꯅꯧꯕ ꯆꯣ ꯑꯅꯧꯕ ꯑꯅꯤ ꯄꯥꯟꯁꯤꯟꯅꯕ ꯑꯗꯨꯝ ꯀꯛꯊꯠꯂꯤꯁꯤꯗꯤ
ꯑꯣ ꯑꯣ ꯃꯥꯏ ꯄꯥ ꯀ ꯃꯥꯅ ꯍꯥꯏꯐꯦꯠꯁꯨꯪ ꯍꯥꯏꯑꯕ ꯑꯩꯈꯣꯏ ꯃꯄꯥꯟꯗ ꯃꯣꯏꯅ ꯄꯥꯟ ꯀꯣꯠꯇꯣ
ꯎꯝ
ꯄꯥꯟꯈꯤꯕ ꯄꯣꯠꯀꯤ ꯃꯁꯥꯗꯣ ꯑꯗꯨ ꯀꯛꯑꯒꯗꯤ ꯍꯦꯟꯅ ꯊꯨꯅ ꯄꯥꯟꯕꯁꯨ ꯄꯥꯜꯂꯤꯒꯩꯁꯨ ꯍꯥꯏꯌꯦꯕ ꯅꯪꯅ ꯅꯨꯄꯥꯥꯟ ꯁꯥꯈꯤꯕꯒꯤ ꯃꯁꯥꯗꯣ ꯑ ꯑꯗꯨꯃꯥꯏꯅ ꯁꯨꯝ ꯍꯥꯏꯕꯅꯤ ꯀꯣ ꯑꯔꯤꯕ ꯑꯔꯤꯕꯅꯤꯗꯅ ꯄꯥꯟꯗꯣꯏ ꯄꯣꯠꯇꯣ ꯑꯗꯨꯒꯤ ꯇꯔꯜ ꯑꯗꯨꯗꯣ ꯍꯣꯏ ꯑ ꯑꯗꯨꯗꯣ ꯀꯛꯊꯠꯂꯒ ꯅꯧꯅ ꯊꯥꯕꯁꯨ ꯍꯥꯏꯌꯦꯕ ꯑꯗꯨ ꯑꯗꯨ ꯌꯥꯕ ꯌꯥꯥꯔꯁꯤꯅꯦ ꯑꯗꯨ ꯑꯗꯨ ꯀꯣꯊꯜꯂꯒ ꯊꯥꯔꯒꯗꯤ ꯍꯦꯟꯅ ꯊꯨꯅ
ꯍꯣꯏ ꯄꯥꯜꯂꯤ ꯎꯝ ꯄꯥꯜꯂꯤ ꯈꯪꯈꯤꯕꯗꯣ
ꯑꯥ ꯑꯥ ꯑꯥ ꯑꯥ
ꯎꯝ
ꯇꯥꯔꯒꯗꯤ ꯑꯩꯁꯨ ꯅꯪꯉꯣꯟꯗꯒꯤ ꯃꯆꯨ ꯑꯍꯨꯝꯗꯣ ꯂꯧꯔꯒ ꯖꯒꯥꯒ ꯂꯩꯕ ꯅꯠꯇꯦꯗ ꯃꯑꯣꯡꯗꯣ ꯌꯦꯡꯉꯒ ꯄꯥꯜꯂꯗꯤ ꯐꯖꯅ ꯑꯩꯁꯨ ꯂꯥꯛꯑ ꯌꯨꯝꯒꯤ ꯁꯨꯝ ꯀꯤꯠꯆꯟ ꯒꯥꯔꯗꯦꯟ ꯑꯣꯏꯅ ꯈꯔ ꯈ ꯇ꯭ꯔꯥꯏ ꯇꯧꯔ ꯌꯦꯡꯒꯦꯅ ꯑꯩꯁꯦ ꯈꯟꯕ ꯑꯗꯨꯒꯤꯅꯦꯕ ꯑꯩꯅ ꯑꯣꯗ ꯍꯪꯉꯛꯏꯗꯣ ꯑꯗꯣ ꯍꯌꯦꯡ ꯅꯪ ꯄꯥꯜꯂꯀꯥꯟꯗ ꯑ ꯄꯂ ꯀꯥꯗ ꯃꯄꯥꯟꯣꯏꯃꯛ ꯑꯍꯨꯝꯃꯛ ꯁꯥꯔꯕꯣꯏ ꯆꯍ ꯃꯀꯤꯌꯥ
ꯑꯅꯤ ꯁꯥꯔꯦ ꯑꯅꯤ ꯁꯥꯔꯦ ꯄꯔꯄꯜꯒ ꯔꯦꯗꯀ ꯁꯥꯔꯦ
ꯑꯁ ꯄꯔꯄꯜꯗꯨꯗꯤ ꯌꯥꯝ ꯐ ꯐꯖꯅꯤ ꯑꯩꯗꯤ ꯔꯦꯠꯄꯨꯗꯤ ꯑꯗꯨꯝ
ꯔꯦꯠ ꯍꯥꯏꯁꯦ ꯃꯅꯨꯡ ꯄꯔꯄꯜ ꯄꯔꯄꯜ ꯍꯥꯏꯕ ꯍꯥꯏꯇꯥꯔꯦ ꯄꯔꯄꯜ ꯍꯥꯏꯅ ꯗꯥꯏꯔꯦꯛ ꯄꯔꯄꯜ ꯑꯣꯏꯗꯣꯏ ꯅꯠꯇꯦ ꯑꯩꯈꯣꯏꯒꯤ ꯀꯩꯅꯣꯁꯦ ꯗ꯭ꯔꯥꯒꯟ ꯐ꯭ꯔꯨꯏꯠꯁꯦ ꯃꯅꯨꯡꯗ ꯃꯄꯥꯟꯃꯛ ꯔꯦꯗ ꯑꯣꯏꯔꯒ ꯃꯅꯨꯡꯗ ꯋꯥꯏꯠ ꯑꯣꯏꯗ꯭ꯔꯥ ꯍꯧꯖꯤꯛꯀꯤꯁꯤꯅ ꯃꯄꯥꯟꯗꯦ ꯑꯣꯏꯔꯒ ꯃꯅꯨꯡ ꯔꯦꯠ ꯑꯣꯏꯕ
ꯑꯥ
ꯑꯅꯤ ꯁꯨꯏꯕ ꯁꯤ ꯑꯅꯤꯁꯤꯃ ꯂꯩꯔꯦꯅ ꯑꯗꯨꯒ ꯑꯃꯅ ꯃꯅꯨꯡ ꯌꯦꯂꯣ ꯑꯣꯏꯕ ꯃ
ꯑꯣ ꯃꯅꯨꯡ ꯌꯦꯜꯂꯨ ꯑꯣꯏꯕ ꯑꯩꯅ ꯁꯤꯗ ꯀꯩꯊꯦꯜꯗ ꯑꯌꯥꯝꯕ ꯑꯩꯅ ꯁꯨꯝ ꯂꯩꯔꯒ ꯂꯥꯏ ꯀꯞꯄꯒꯤ ꯆꯥꯕꯗꯨꯗꯤ ꯑꯌꯥꯝꯕ ꯑꯩꯈꯣꯏꯒꯤ ꯑꯗꯨꯝ ꯑꯉꯥꯡꯕ ꯃꯆꯨꯗꯣ ꯑꯥ ꯑꯉꯥꯡ ꯃꯆꯨꯒ ꯑꯉꯧꯕꯒꯅꯦꯕ ꯑꯌꯥꯝꯕꯅ ꯇꯧꯔꯤꯁꯦ ꯑꯥ ꯑꯗꯨ ꯑꯗꯨ ꯉꯥꯛꯇ ꯑꯣꯏꯅ ꯑꯌꯥꯝꯕ ꯑꯗꯨꯝ ꯁꯤꯖꯤꯟꯅꯩ ꯅꯪ ꯄꯨꯔꯛꯄ ꯌꯦꯜꯂꯣ ꯀꯥꯏꯗꯨꯗꯤ ꯅꯣꯏꯒꯤ ꯊꯥꯏ ꯍꯥꯏꯕꯗꯨꯗ ꯈꯪꯕꯅꯤ ꯂꯩꯕꯨ ꯈꯪꯗꯦ ꯑꯩꯗꯤ ꯑꯉꯥꯡꯕꯒꯨꯝꯕ ꯀꯩꯊꯦꯜꯗꯒꯤꯅ ꯌꯥꯝꯅ ꯆꯥꯕꯅꯦ ꯑꯗꯨꯗꯤ ꯍꯌꯦꯡ ꯄꯥꯜꯂꯀꯥꯟꯗ ꯌꯥꯝ ꯐꯖꯗꯧ ꯃꯥꯜꯂꯤꯅꯦꯍꯦ ꯌꯦꯜꯂꯣꯒ ꯄꯔꯛꯄꯅꯦ ꯑꯗꯨꯗꯤ ꯍꯥꯟꯅꯕꯨ ꯌꯦꯡꯉꯣ ꯐꯖꯕ ꯃꯤꯅꯦ ꯆꯥꯎꯥ ꯅꯨꯄꯥꯃꯨꯧꯗꯧ ꯃꯥꯜꯂꯦ ꯑꯣ ꯐꯔꯦ ꯑꯗꯨꯗꯤꯅꯦ ꯅꯪ ꯍꯌꯦꯡ ꯀꯩꯅꯣ ꯇꯧꯔꯀꯥꯟꯗꯅꯦ ꯑꯩ ꯁꯪꯕ ꯅꯨꯃꯤꯠ ꯑꯃꯗ ꯂꯧꯕ ꯂꯥꯛꯑꯁꯨ ꯂꯥꯛꯀꯦ ꯇꯥꯏꯃꯤꯡ ꯌꯦꯡꯉꯒ ꯀꯣ ꯊꯝꯃ ꯑꯗꯣ ꯐꯔꯦ ꯐꯔꯦ ꯑꯩꯁꯨ ꯊꯝꯃꯒꯦ ꯆꯥꯛ ꯊꯣꯡꯅꯕ ꯑꯝꯇ ꯂꯣꯏꯁꯜꯂꯨꯈꯤꯒꯦ ꯊꯝꯃꯦ ꯊꯝꯃꯦ ꯎꯝ